ꯍꯜꯂꯣ
ꯒꯤ ꯚꯥꯏ ꯅꯪ ꯐꯣꯟꯒ ꯇꯧꯔꯛꯏꯁꯤꯕꯣ
ꯃꯔꯨꯝ ꯂꯩꯛꯇꯗꯤ ꯀꯣꯜꯒ ꯇꯧ ꯌꯥꯗ꯭ꯔꯕ ꯑꯩꯁꯤꯕꯣ
ꯅꯠꯇꯗ ꯏꯊꯥ ꯊꯥꯗꯗꯅ ꯇꯧꯔꯛꯄꯗꯨꯗ ꯑꯩꯗꯣ ꯀꯩ ꯀꯩ ꯇꯧꯔꯖꯥꯠꯅꯣꯅ
ꯑꯩꯒꯤ ꯀꯩꯅꯣꯝꯇ ꯍꯪꯒꯦꯅ ꯇꯧꯔꯛꯏꯅꯦ ꯚꯥꯏ
ꯍꯪꯉꯣ ꯍꯪꯉꯑꯣ ꯀꯩꯁꯨ ꯀꯥꯏꯗꯦ
ꯅꯪꯗꯤ ꯁꯤꯟꯐꯝ ꯑꯃ ꯄꯥꯏꯔꯦꯅ ꯇꯥꯏꯗ
ꯀꯩ ꯁꯤꯝ ꯄꯝꯅꯥ ꯍꯥꯏꯁꯦ
ꯈꯨꯟꯃꯅ ꯍꯥꯏꯔꯕꯗ ꯃꯤ ꯃꯆꯥꯗꯤ ꯄꯣꯜꯇ꯭ꯔꯤ ꯐꯥꯔꯝ ꯇꯧꯔꯦꯅ ꯇꯥꯏꯗ
ꯑꯁ ꯀꯥꯏꯗꯣꯏꯅꯣꯗꯣ ꯚꯩ ꯑꯩꯗꯣ ꯁꯨꯝ ꯁꯨꯐꯝꯗꯣꯐꯝ ꯈꯪꯗꯕꯗꯨꯗꯅꯦ ꯑꯩꯈꯣꯏꯒꯤ ꯃꯅꯤꯡꯒꯤ ꯋꯥꯔꯛ ꯂꯩꯕꯗꯣ ꯑꯩꯈꯣꯏ ꯄꯨ꯭ꯔꯤ ꯃꯄꯥꯟꯗ ꯋꯥꯔꯛ ꯑꯣꯛ ꯂꯩꯗꯅ ꯑꯗꯨꯗꯩꯗ ꯈꯔ ꯀꯩꯅꯣ ꯆꯦꯝꯊꯣꯛꯑꯒ ꯀꯩꯅꯣ ꯑꯣꯛꯀꯣꯟ ꯑꯃ ꯁꯥꯔꯒ ꯚꯥꯏ ꯑꯣꯛ hhꯀꯩꯅꯣ ꯑꯃ ꯂꯣꯏꯕꯅꯦ ꯑꯣꯛ ꯑꯣꯛ ꯆꯨꯔꯥ ꯍꯥꯏꯒꯗ꯭ꯔꯥ ꯃꯄꯤꯤ ꯀꯩꯅꯣ ꯂꯥꯕ ꯑꯃꯒ ꯃꯑꯣ ꯑꯃꯒ ꯂꯣꯏꯌꯦ ꯑꯗꯣ ꯈꯪꯗꯦ ꯚꯥꯏ ꯑꯩꯁꯨ ꯍꯧꯒꯠꯂꯛꯄꯅꯦ ꯑꯗꯣ ꯍꯧꯒꯠꯂꯛꯄꯗꯨꯗ ꯗꯥꯎ ꯌꯥꯕ ꯍꯥꯏꯒꯗ꯭ꯔꯥ ꯃꯣꯏꯗꯤ ꯚꯥꯏ ꯐꯕ ꯑꯃꯅ ꯊꯥ ꯇꯔꯨꯛ ꯇꯔꯨꯛ ꯈꯨꯗꯤꯡꯒꯤ ꯃꯣꯏꯗꯤ ꯃꯆꯥ ꯄꯣꯛꯑꯦꯕ ꯚꯥꯏ ꯑꯗꯣ ꯃꯆꯥ ꯑꯃꯨꯛ ꯄꯣꯛꯄꯗ ꯚꯥꯏ ꯂꯥꯈ ꯑꯃ ꯑꯃ ꯃꯈꯥꯏꯒꯗꯤ ꯑꯗꯨꯝ ꯐꯪꯕ ꯖꯥꯠꯅꯤꯗ ꯑꯗꯣ ꯗꯥꯎ ꯌꯥꯗꯕ ꯅꯨꯃꯤꯠꯇꯅ ꯑꯃꯨꯛ ꯑꯗꯨꯝ ꯃꯔꯛꯇ ꯁꯤꯈꯤꯕꯒꯨꯝꯕ ꯑꯗꯨꯃꯥꯏꯅ ꯌꯥꯎꯒꯦ ꯈꯪꯗꯦꯕꯚ ꯑꯩ ꯃꯁꯤ ꯗꯥꯎꯗꯨꯁꯨ ꯂꯩꯕꯖꯥꯠꯅꯤꯗ
ꯚꯥꯏꯗꯤ ꯂꯣꯏꯕ ꯚꯥꯏꯗꯤ ꯂꯣꯏꯕ ꯀꯌꯥꯝ ꯀꯨꯏꯔꯒꯦ
ꯚꯩ ꯑꯩꯁꯨ ꯀꯨꯏꯗ꯭ꯗꯕꯩ ꯍꯟꯗꯛ ꯊꯥ ꯇꯔꯨꯛꯇꯔ ꯁꯨꯗ ꯉꯥꯏꯔꯤ ꯃꯆꯥ ꯃꯔꯣꯟ ꯑꯃꯈꯛ ꯄꯣꯛꯈꯤꯗ ꯉꯥꯏꯔꯤ ꯚꯩ ꯑꯩꯈꯣꯏ ꯃꯃꯥꯒꯤ ꯃꯄꯥꯝ ꯒꯤ ꯑꯩꯈꯣꯏ ꯀꯩꯇꯥꯔꯦ ꯑꯩꯈꯣꯏ ꯃꯥ ꯑꯃꯒꯤ ꯂꯣꯏꯌꯦꯕ ꯑꯗꯣ ꯃꯣꯏꯅ ꯁꯖꯦꯁ ꯇꯧꯔꯛꯑꯒ ꯃꯣꯏꯅ ꯃꯣꯏꯒꯤ ꯒꯥꯏꯗꯂꯥꯏꯟ ꯃꯈꯥꯗꯁꯨ ꯁꯨꯝ ꯇ꯭ꯔꯥꯏ ꯇꯧꯒꯦꯅꯅꯕ ꯁꯨꯝ ꯇꯧꯕꯅꯤꯗ
ꯎꯝ ꯍꯥꯏꯗꯤ ꯑꯩꯁꯨ ꯚꯥꯏ ꯁꯨꯝ ꯀꯩꯅꯣ ꯑꯩꯁꯨ ꯇꯧꯐꯝ ꯑꯃ ꯈꯪꯗꯕ ꯑꯗꯨꯒꯤ ꯑꯩꯁꯨ ꯚꯏ ꯃ ꯃꯇꯨꯡꯨꯡ ꯏꯟꯅꯁꯤꯔꯅ ꯁꯨꯝ ꯈꯜꯂꯝꯕꯤꯕ
ꯍꯣꯏ ꯚꯥꯏ ꯑꯩꯁꯨ ꯑꯦꯛꯁꯄꯥꯟꯁꯟ ꯈꯔ ꯇꯧꯁꯤꯔꯅ ꯈꯜꯂꯝꯃꯤꯅ ꯍꯥꯏꯗꯤ ꯚꯥꯏ ꯍꯣꯏ ꯋꯥꯕꯨꯗꯤ ꯋꯥꯏꯑꯦ ꯚꯥꯏ ꯑꯣꯛꯂꯣꯏꯕꯁꯦ ꯌꯥꯝꯅ ꯑꯗꯩꯗ ꯄꯩꯁꯥ ꯐꯪꯕꯗꯤ ꯅꯨꯡꯉꯥꯏꯕꯗꯣ ꯚꯥꯏ ꯑꯗꯨ ꯈꯪꯗꯦ ꯀꯩꯅꯣ ꯑꯩꯁꯨ ꯈꯔ ꯀꯩꯅꯣ ꯈꯔ ꯑꯃꯒ ꯂꯣꯏꯈꯠꯈꯤꯁꯤꯔꯥꯅ ꯈꯜꯂꯝꯃꯤꯅꯦ ꯎꯝ
ꯑꯃ ꯂꯥꯛꯏꯁꯦ ꯍꯧꯖꯤꯛ ꯁꯤꯗꯤ ꯚꯏ ꯑꯣꯦ ꯂꯥꯏꯆꯠ ꯑꯃ ꯍꯧꯖꯤꯛ ꯀꯟꯅ ꯂꯥꯛꯏꯗꯅ
ꯑꯣ ꯂꯥꯏ ꯂꯩ ꯑꯥ
ꯁꯤꯗꯤ ꯕꯥꯏꯒꯤꯗ ꯀꯩꯝꯇ ꯀꯩꯅꯣ ꯇꯧꯗꯕ꯭ꯔꯥ ꯁꯣꯛꯇꯕ꯭ꯔꯥ ꯈꯣꯠꯇꯕ꯭ꯔꯥ ꯀꯃꯥꯏꯅ ꯇꯧꯔꯤꯒꯦ ꯕꯥꯏꯒꯤꯗ
ꯑꯩ ꯍꯧꯖꯤꯛ ꯐꯥꯎꯒꯤꯗꯤ ꯚꯥꯏ ꯑꯩꯒꯤꯗꯤ ꯌꯧꯔꯛꯇ꯭ꯔꯤ ꯑꯗ ꯑꯩꯅ ꯍꯥꯏꯗꯤ ꯌꯧꯔꯛꯇ꯭ꯔꯤꯉꯩ ꯃꯥꯡꯖꯧꯅꯅ ꯑꯩꯈꯣꯏ ꯀꯩꯅꯣꯗꯨꯅ ꯑꯩꯈꯣꯏ ꯃꯥ ꯑꯃꯅ ꯍꯥꯏꯔꯛꯄꯗ ꯃꯣꯏ ꯃꯥꯅ ꯇꯧꯔꯒ ꯃꯣꯏꯒꯤ ꯀꯩꯅꯣ ꯚꯦꯇꯤꯅꯔꯤꯒꯤ ꯀꯩꯅꯣ ꯗꯣꯛꯇꯔ ꯀꯩꯅꯣ ꯈꯪꯗꯕ ꯃꯣꯏ ꯑꯃ ꯂꯥꯛꯑꯝꯃꯦ ꯃꯣꯏ ꯃꯥꯏ ꯂꯥꯛꯑꯒ ꯃꯆꯥ ꯄꯣꯑꯝꯗꯥꯏ ꯑꯗꯨꯋꯥꯏꯁꯨ ꯇꯥꯕꯗꯨꯗ ꯃꯣꯏꯅ ꯍꯤꯗꯥꯛ ꯑꯃꯃꯝꯛ ꯀꯥꯞꯄꯝꯃꯦꯕ ꯑꯗꯨꯅꯔ ꯀꯩꯅꯣꯔꯥ ꯈꯪꯗꯦ ꯑꯩꯒꯤꯗꯤ ꯀꯩꯁꯨ ꯇꯧꯗ꯭ꯔꯤꯌꯦ ꯑꯗꯩꯗꯤ
ꯑꯩꯁꯨ ꯍꯧꯖꯤꯛꯁꯨ ꯂꯣꯏꯒꯦꯅ ꯈꯟꯕꯀꯣ ꯑꯗꯨꯒ ꯂꯥꯏꯆꯠ ꯑꯃ ꯀꯟꯅ ꯂꯥꯛꯏꯗꯅ ꯑꯗꯨꯗꯣ ꯀꯤ ꯀꯤꯗꯅ ꯍꯥꯏꯗꯤ ꯍꯥꯏꯐꯦꯠ ꯐꯔꯒ ꯂꯧꯁꯤꯔ ꯍꯥꯏꯗꯤ ꯑꯩꯗꯤ ꯑꯍꯥꯟꯕ ꯑꯣꯏꯣꯏꯔꯦ ꯀꯔꯤꯝꯁꯨ ꯈꯪꯕ ꯅꯠꯇ꯭ꯔꯤꯀꯣ
ꯂꯥꯏꯁꯥꯏꯠ ꯁꯤ ꯈꯤꯇꯪꯗꯤ ꯑꯩꯁꯨ ꯁꯤꯒꯤ ꯂꯥꯏꯆꯠꯁꯦ ꯍꯥꯏꯗꯤ ꯃꯁꯤ ꯀꯩꯅꯣ ꯁꯤꯖꯟꯅꯦꯟ ꯀꯩꯅꯣꯅꯤꯗꯅꯀꯣ ꯍꯥꯏꯗꯤ ꯃꯁꯤ ꯂꯥꯏꯁ ꯁꯤꯖꯟꯅꯜꯂꯤ ꯂꯥꯛꯄ ꯄꯣꯠꯅꯦꯕ ꯍꯥꯏꯗꯤꯦ ꯍꯣꯡꯇꯛꯀꯤ ꯀꯥꯂꯦꯟꯁꯦ ꯈꯤꯇꯪ ꯏꯪꯊꯔꯛꯄ ꯈꯣꯊꯔꯛꯄ ꯑꯗꯨꯋꯥꯏꯗ ꯂꯧꯕꯅꯗꯤ ꯆꯞ ꯆꯥꯕ꯭ꯔꯥꯅ ꯈꯜꯂꯦ ꯑꯩꯁꯨ
ꯎꯝ ꯑꯗꯨꯃꯥꯏꯅ ꯑꯩꯁꯨ ꯍꯥꯏꯗꯤ ꯁꯨꯝ ꯀꯔꯤꯝ ꯊꯣꯛꯇꯅ ꯀꯔꯤꯝ ꯀꯩꯅꯣ ꯇꯧꯗꯅ ꯂꯩꯕꯗꯣ ꯑꯩꯁꯨ ꯇꯟꯕꯀꯣ ꯚꯏ
ꯍꯣꯏ
ꯑꯗꯨꯒꯤ ꯏꯁꯥꯒꯤ ꯁꯦꯟꯊꯣꯛ ꯂꯝꯕꯤ ꯑꯣꯏꯕ ꯌꯥꯕ ꯀꯩ ꯇꯧꯁꯤꯒꯦꯅ ꯊꯤꯔꯛꯏ ꯅꯣꯏ ꯚꯥꯏ ꯁꯣ
ꯃꯥꯅꯦ ꯃꯥꯅꯦ ꯑꯗꯩꯗꯤ ꯑꯃꯨꯛ ꯍꯦꯟꯅ ꯇꯣꯡꯒꯗꯕꯗꯣ ꯚꯥꯏ ꯑꯩꯈꯣꯏꯗꯤ ꯑꯃꯨꯛ ꯄꯥꯈꯪꯅꯤꯅ ꯑꯃꯨꯛ ꯃꯤꯉꯣꯟꯗꯒꯤ ꯆꯥꯛ ꯅꯨꯡ ꯈꯣꯝꯕ ꯆꯠꯄꯗꯣꯛ ꯏꯀꯥꯏꯔꯦꯗꯅ ꯑꯗꯨꯅ ꯍꯥꯏꯗꯤ ꯑꯩꯈꯣꯏ ꯑꯩꯅ ꯑꯃꯨꯛ ꯇꯧꯔꯤꯁꯤꯅ ꯑꯃꯨꯛ ꯀꯩꯅꯣꯗꯣ ꯍꯥꯏꯗꯤ ꯑꯣꯛ ꯃꯆꯤꯟꯖꯥꯛꯇꯣ ꯈꯤꯇꯪ ꯂꯩꯕ ꯑꯗꯒꯤ ꯃꯔꯨꯑꯣꯏ ꯑꯣꯏꯅ ꯆꯦꯡꯌꯦꯟꯁꯦ ꯚꯥꯏ ꯆꯦꯡꯌꯦꯦꯟꯁꯦ ꯑꯩ ꯕꯦꯛ ꯕꯦꯛ ꯂꯧꯔꯦꯕ ꯆꯤꯡꯌꯦꯦꯟꯁꯦ ꯑꯣꯏꯅ ꯊꯣꯡꯉ ꯊꯣꯡꯉ ꯄꯤꯖꯔꯦ ꯑꯩꯗꯤ ꯑꯗꯨꯅ ꯀꯥꯏꯅꯣꯕꯨꯗꯤ ꯄ꯭ꯔꯣꯐꯤꯠꯄꯨꯗꯤ ꯈꯤꯇꯪꯕꯨꯗꯤ ꯍꯟꯊꯩ ꯈꯔ ꯈꯔ ꯑꯗꯨꯝ ꯍꯟꯊꯕꯖꯥꯠꯅꯦ ꯍꯧ ꯆꯌꯦ ꯑꯣꯏꯅ ꯂꯩꯔ ꯂꯩꯔ ꯄꯤꯖꯔꯕꯅꯤꯅ
ꯑ ꯚꯥꯏꯗꯤ ꯃꯆꯤꯟꯖꯥꯛꯇꯤ ꯆꯦꯡ ꯇꯧꯔꯒ ꯊꯣꯡꯉꯒ ꯊꯥꯏꯔꯣ ꯀꯃꯥꯏꯅ ꯇꯧꯅꯤ
ꯍꯣꯏ ꯆꯦꯡ ꯆꯦꯡꯅ ꯑꯅꯝꯕ ꯊꯥꯏ ꯑꯗꯨꯒ ꯀꯩꯅꯣ ꯈꯔ ꯈꯔ ꯌꯥꯟꯕ ꯃꯥꯒꯤ ꯑꯣ ꯃꯆꯤꯟꯖꯥꯛꯇꯣ ꯑꯗꯨꯝ ꯈꯔ ꯈꯔ ꯈꯗꯤ ꯌꯥꯟꯕꯤꯌꯦ ꯑꯩꯅ
ꯑꯗꯨꯝ ꯚꯥꯏ ꯀꯩꯅꯣꯒꯤꯗꯤ ꯚꯥꯏꯒꯤꯗꯤ ꯌꯣꯟꯈꯤꯕ ꯌꯥꯎꯔꯕ꯭ꯔꯥ ꯅꯠꯇ꯭ꯔꯒ ꯀꯔꯤꯝ ꯌꯣꯟꯗ꯭ꯔꯤꯕꯣ ꯀꯃꯥꯏꯅ ꯇꯧꯒꯦ
ꯚꯥꯏ ꯑꯩ ꯃꯆꯥꯈꯩꯗꯤ ꯂꯣꯏ ꯌꯣꯟꯈ꯭ꯔꯦ ꯃꯟꯇꯪ ꯃꯆꯥ ꯅꯤꯄꯥꯟꯃꯨꯛ ꯄꯣꯛꯑꯦꯕ ꯚꯥꯏ ꯑꯗꯩꯗ ꯈꯔ ꯁꯣꯟꯗꯝ ꯅꯥꯗꯝꯕ ꯑꯃ ꯌꯥꯎꯋꯦ ꯑꯗꯨꯗꯤ ꯂꯩꯔꯤꯌꯦ ꯑꯗꯨꯗꯣ ꯈꯤꯇꯪ ꯈꯪꯗꯦ ꯃꯥꯗꯣ ꯐꯛ ꯇꯥꯗ ꯑꯇꯩꯗꯤ ꯂꯣꯏ ꯌꯣꯟꯈꯤ ꯚꯥꯏ
ꯎꯝ ꯍꯥꯏꯗꯤ ꯀꯌꯥ ꯀꯌꯥꯃꯨꯛ ꯀꯃꯥꯏꯅ ꯇꯧꯍꯧꯒꯦ ꯚ ꯑꯩ ꯄ꯭ꯔꯣꯐꯤꯠꯕꯣ
ꯄ꯭ꯔꯣꯐꯤꯠ ꯅꯨꯡꯥꯏꯐꯥꯎ ꯚ ꯍꯥꯏꯗꯤ ꯚꯩ ꯑꯃꯃꯝꯗ ꯚꯩ ꯇꯔꯥꯃꯉꯥ ꯄꯤꯕ ꯇꯔꯥꯇꯔꯨꯛ ꯄꯤꯕ ꯍꯥꯏꯗꯤ ꯃꯆꯥꯗꯨꯗꯁꯨ ꯥꯏ ꯍꯥꯏꯗꯤ ꯁꯥꯏꯖꯇꯣ ꯆꯞ ꯃꯥꯟꯅꯅ ꯊꯣꯛꯂꯛꯇꯦꯕ ꯆꯥꯎꯅ ꯊꯣꯛꯂꯛꯄ ꯑꯗꯨꯗꯩꯗꯤ ꯈꯤꯇꯪ ꯁꯣꯜꯂꯞ ꯇꯧꯅ ꯊꯣꯛꯂꯛꯄ ꯑꯗꯨꯃꯥꯏꯅ ꯃꯌꯥꯏ ꯑꯣꯏꯔ ꯑꯗꯨꯃꯥꯏꯅ ꯄ꯭ꯔꯥꯏꯖ ꯔꯦꯟꯖꯇꯤ ꯌꯥꯝ ꯃꯥꯟꯅꯗꯦ ꯍꯥꯏꯔꯤ ꯑꯗꯣ ꯇꯔꯥꯃꯉꯥ ꯇꯔꯥꯍꯨꯝꯗꯣꯏ ꯇꯔꯥꯍꯨꯝꯗꯣꯏꯅꯗꯤ ꯇꯣꯜꯂꯦ ꯚꯥꯏ ꯑꯩꯅ ꯊꯥꯈꯤꯕꯗ
ꯎ ꯍꯥꯏꯗꯤ ꯀꯩꯅꯣꯒꯤ ꯕ꯭ꯔꯤꯠ ꯑꯗꯨꯝ ꯐꯖꯕ꯭ꯔꯣ ꯚꯥꯏ
ꯑꯥ ꯀꯩꯅ ꯐꯖꯩꯌꯦ
ꯎ
ꯀꯩꯅꯣꯒꯤ ꯑꯣꯏꯌꯦ ꯑꯩꯒꯤꯗꯣ ꯃꯣꯏ ꯒꯤ ꯀꯩ ꯍꯥꯏꯇꯥꯔꯦ ꯍꯥꯏꯕ꯭ꯔꯤꯠꯇ ꯈꯤꯇꯪ ꯃꯌꯥꯝꯅ ꯄꯥꯝꯅꯕ ꯑꯃ ꯀꯩ ꯍꯥꯏꯇꯥꯔꯦ ꯑꯩꯈꯣꯏ ꯂꯣꯀꯦꯜꯒꯤꯗ ꯈꯤꯇꯪ ꯃꯤꯅ ꯄꯥꯝꯅꯕꯗꯣ ꯑꯩꯁꯨ ꯃꯃꯤꯡꯒꯗꯤ ꯅꯧꯔꯤꯅꯤꯅ ꯃꯨꯟꯅ ꯈꯪꯉꯤꯁꯦ ꯑꯗꯨ ꯑꯣꯏꯕ ꯑꯗꯨꯒꯤ ꯀꯁꯇꯃꯔ ꯋꯥꯠꯇꯕꯅꯤ ꯚꯥꯏ ꯃꯣꯏꯒꯤꯁꯤꯗꯤ ꯑꯗꯨꯝ ꯂꯧꯒꯦ ꯂꯧꯒꯦ ꯂꯧꯒꯦ ꯉꯥꯛꯇꯅꯦ ꯑꯗꯩ ꯑꯩꯒꯤ ꯑꯃ ꯑꯁꯣꯟꯕꯕꯁꯤꯁꯨ ꯂꯧꯒꯦ ꯍꯥꯏꯔꯝꯃꯦꯕ ꯑꯗꯨ ꯃꯣꯏꯅ ꯃꯃꯜ ꯌꯥꯝ ꯇꯥꯕꯗꯨꯗ ꯑꯩꯅ ꯅꯨꯡꯉꯥꯏꯇꯗꯅ ꯄꯤꯊꯣꯛꯇꯕ ꯈꯇꯪ ꯊꯥꯔꯒ ꯈꯤꯇꯪ ꯅꯣꯏꯍꯜꯂꯒ ꯑꯃꯨꯛ ꯊꯥꯒꯦꯅ
ꯑꯗꯨꯗꯒꯤꯩ ꯑꯩꯁꯨ ꯚꯥꯏꯒꯤ ꯚꯥꯏꯒꯤ ꯃꯆꯥ ꯀꯣꯛ ꯇꯧꯗꯤ ꯀꯌꯥꯝ ꯋꯥꯠꯂꯤꯒꯦ ꯀꯃꯥꯏꯅ ꯇꯧꯔꯒꯦ
ꯑꯩꯒꯤꯗꯤ ꯚꯥꯏ ꯀꯩꯅꯣꯅꯦ ꯍꯟꯗꯛꯇ ꯀꯣꯛꯈꯤꯕꯅꯤꯅ ꯊꯥ ꯇꯔꯨꯛꯃꯨꯛꯇꯤ ꯑꯗꯨꯝ ꯂꯩꯈꯤꯅꯦ
ꯑꯩꯁꯨ ꯚꯥꯏꯗꯒꯤ ꯂꯧꯅꯤꯡꯕꯄꯣ ꯑꯩ ꯈꯪꯅ ꯆꯥꯟꯅꯕꯅꯤ ꯅꯪ ꯑꯣꯐꯔ ꯈꯤꯇꯪ ꯐꯪꯉꯤꯗꯨꯗ
ꯑꯦ ꯍꯣꯏ ꯑꯗꯨꯕꯨꯗꯤ ꯑꯦ ꯑꯗꯣ ꯑꯩꯁꯨ ꯂꯧꯒꯗꯣꯏꯅꯦ ꯑꯩꯒꯤ ꯍꯟꯇꯛ ꯂꯣꯏ ꯊꯥꯗꯣꯛꯀꯦꯗꯅ ꯑꯩꯁꯨ ꯃꯇꯥꯡ ꯆꯥꯗꯕꯒꯤ ꯍꯥꯏꯗꯤ ꯌꯦꯡ ꯀꯩꯅꯣ ꯃꯀꯣꯟ ꯃꯀꯣꯟ ꯁꯥꯍꯧꯗꯕꯒꯤ ꯑꯩꯒꯤ ꯈꯥꯍꯧꯒꯗꯕꯗꯣ ꯈꯥꯍꯧꯗꯕꯅꯦꯕ ꯑꯩꯅ ꯑ ꯑꯩꯁꯨ ꯊꯥ ꯑꯃꯃꯨꯛ ꯂꯩꯔꯒ ꯑꯃꯨꯛ ꯂꯧ ꯑꯗꯨꯅꯦ ꯑꯩꯈꯣꯏꯒꯤ ꯑꯩꯅ ꯍꯥꯏꯕ ꯏꯕꯥꯏꯗꯣ ꯃꯣꯏꯒꯤ ꯃꯥꯒꯤ ꯑꯃꯝ ꯀꯣꯛꯇꯣꯔꯦꯕ ꯑꯗꯨꯗꯒꯤ ꯑꯗꯨꯝ ꯄꯨꯂꯞ ꯂꯧꯃꯤꯟꯅꯔꯁꯨ ꯂꯧꯃꯤꯟꯅꯔ ꯂꯣꯏꯔꯦꯗ
ꯍꯣꯏ ꯍꯥꯏꯗꯤ ꯅꯪꯒꯤꯤꯗꯤꯗꯨ ꯐꯥꯏꯁꯤꯂꯒꯂꯣ
ꯍꯣꯏ ꯑꯩꯒꯤꯅꯤ ꯑꯗꯨꯝ ꯍꯥꯏꯔꯒ ꯂꯧꯔꯒ ꯑꯗꯨꯝ ꯍꯣꯏ ꯑꯩꯈꯣꯏ ꯕꯥꯏꯒꯤ ꯀꯩꯒꯤ ꯅꯪ
ꯎꯝ ꯑꯗꯨꯃꯥꯏꯅ ꯇꯧꯔꯒ ꯍꯥꯏꯗꯤ ꯚꯥꯏꯅ ꯍꯥꯟꯅ ꯂꯣꯏꯕ ꯃꯥꯥꯏꯅ ꯍꯅ ꯂꯣꯏꯕ ꯑꯗꯨ ꯊꯣꯛꯑꯕꯅꯤꯅꯕꯀꯣ
ꯍꯣꯏ
ꯑꯗꯨ ꯚꯥꯏꯅ ꯈꯔ ꯒꯥꯏꯗꯂꯥꯏꯟ ꯇꯧꯕꯤꯦ ꯇꯥꯔꯦ
ꯃꯥꯅꯦ ꯃꯥꯅꯦ ꯑ ꯑꯩꯈꯣꯏꯅ ꯍꯥꯏ ꯌꯥꯝ ꯋꯥꯕ ꯃꯥꯟꯕꯒꯤ ꯋꯥꯅꯦꯕ ꯀꯩꯁꯨ ꯍꯥꯏꯗꯤ ꯀꯩꯁꯨ ꯌꯥꯝ ꯀꯟꯅ ꯃꯇꯝ ꯊꯥꯗꯅꯤꯡꯉꯥꯏ ꯑꯣꯏꯗꯦ ꯍꯥꯏ ꯇꯔꯦ ꯑꯌꯨꯛꯇ ꯃꯆꯤꯟꯖꯥꯛ ꯅꯍꯥꯛ ꯊꯥꯕꯤꯔꯝꯕ ꯏꯁꯤꯡ ꯈꯔ ꯍꯩꯕꯤꯔꯝꯕ ꯅꯨꯡꯊꯤꯟꯗ ꯑꯃꯨꯛ ꯊꯥꯕꯤꯕ ꯅꯨꯃꯤꯗꯥꯡ ꯋꯥꯏ ꯅꯣꯡꯃꯒꯤ ꯁꯤ ꯑꯍꯨꯝꯁꯤꯗ ꯃꯣꯏꯗꯣ ꯊꯥꯗꯔꯛꯀꯦ ꯊꯥꯗꯕꯗ ꯃꯤꯅꯤꯠ ꯇꯔꯥ ꯀꯨꯟ ꯃꯉꯥꯏꯔꯦꯅꯀꯣ ꯚꯏ ꯑꯃꯨꯛ ꯊꯥꯗꯕꯗ ꯄꯨꯡ ꯑꯃ ꯐꯥꯅ ꯃꯣꯏꯗꯣ ꯊꯥꯗꯅꯤꯡꯉꯥꯏ ꯃꯇꯝ ꯂꯩꯇꯦ ꯍꯥꯏꯔꯤꯕ ꯈꯥꯕꯣꯛꯛ ꯁꯥꯕꯣꯛ ꯌꯦꯡꯕꯤꯔꯒ ꯑꯗꯨꯝ ꯃꯁꯤꯁꯤ ꯇꯧꯕ ꯌꯥꯕ ꯊꯕꯛꯅꯤꯗ ꯚꯥꯏ ꯄ꯭ꯔꯣꯐꯤꯠꯁꯨ ꯂꯩꯕ ꯑꯩ ꯍꯟꯗꯛꯀꯤ ꯩ ꯀꯩꯅꯣ ꯃꯔ ꯃꯆꯥ ꯃꯔꯣꯟ ꯑꯃ ꯊꯥꯕꯗꯨꯅ ꯚꯥꯏ ꯑꯩ ꯁꯅꯥ ꯂꯦꯞꯁꯤꯜꯂꯤꯅꯤ ꯀꯩꯅꯣ ꯑꯩ ꯍꯌꯦꯡ ꯀꯣꯟꯅ ꯁꯤꯖꯤꯟꯅꯔꯁꯨ ꯍꯥꯏꯗꯤ ꯁꯅꯥ ꯂꯦꯞꯁꯟꯕꯗꯨꯅ ꯀꯥꯟꯅꯩꯗꯅ ꯍꯧꯖꯤꯛꯇꯤ
ꯎꯝ ꯌꯥ ꯀꯩꯅꯣ ꯇꯧꯔꯝꯕ ꯆꯥꯅꯤꯅꯦ ꯑꯩ
ꯎꯝ ꯑꯩꯁꯨ ꯁꯨꯝ ꯁꯨꯐꯝꯝꯗꯐꯝ ꯈꯪꯗꯦ ꯑꯩꯁꯨ ꯂꯣꯏꯔꯣꯏ ꯇꯧꯕꯅꯦ ꯑꯍꯥꯟꯕꯗ ꯌꯥꯝ ꯏꯀꯥꯏꯔꯝꯃꯦꯕꯩ ꯑꯗꯩꯗꯤ ꯑꯩꯈꯣꯏ ꯃꯥ ꯑꯃꯅ ꯅꯝꯗꯅ ꯇꯧꯔꯒ ꯂꯣꯏꯍꯟꯈꯤꯔꯤꯅꯦ
ꯀꯥꯏ ꯊꯅꯗꯕꯥꯥꯏ
ꯍꯣꯏ ꯑꯗꯨꯕꯨꯗꯤ ꯑꯗꯨꯃꯥꯏꯅ ꯍꯥꯏꯅꯔꯤꯕꯗꯨꯔꯁꯨ ꯍꯦꯛ ꯄꯥꯈꯪ ꯀꯧ ꯑꯣꯏꯦ ꯈꯪꯗꯦꯗ ꯚꯥꯏ
ꯑꯩꯁꯤꯡꯕꯨꯖꯥꯔꯕꯣ ꯕꯥꯥꯏꯕꯣ
ꯎꯝ ꯍꯝ ꯎꯝ ꯑꯩꯈꯣꯏ ꯚꯥꯏꯗꯤ ꯀꯩꯀꯩꯒꯩꯗꯤ ꯇꯧꯔꯤꯒꯦ ꯑꯩ ꯆꯀꯁ ꯁꯥꯖꯕꯤꯗꯕꯥꯥꯏ
ꯑꯩꯁꯨ ꯀꯩꯁꯨ ꯊꯣꯏꯗꯣꯛꯄ ꯇꯧꯗꯦ ꯁꯨꯝ ꯗ ꯇꯥꯔꯜ ꯀꯔꯤ ꯇꯧꯕ ꯌꯥꯔꯒꯦꯅ ꯁꯨꯝ ꯍꯪꯅꯤꯡꯏ ꯍꯥꯏ ꯑꯩꯈꯣꯏ ꯃꯥꯅ ꯅꯃꯥꯟꯅꯕ ꯀꯩꯅꯣꯗꯣ ꯁꯨꯃꯥꯏꯅ ꯑꯣ ꯀꯩꯀꯩ ꯂꯣꯏ ꯍꯥꯏꯔ ꯑꯗꯣ ꯃꯥꯏ ꯑꯩꯉꯣꯟꯗ ꯈꯔ ꯍꯪꯉꯨ ꯀꯩꯀꯩ ꯀꯃꯥꯏꯅ ꯇꯧꯏ ꯅꯪꯒꯤꯁꯨ ꯂꯣꯏꯅꯕꯅ ꯍꯥꯏꯕ ꯑꯗꯨꯒꯤ ꯍꯪꯉꯛꯏꯅꯦ ꯑꯩꯁꯨ
ꯍꯣꯏ ꯃꯀꯣꯟ ꯅꯨꯡꯀꯣꯟ ꯁꯥꯖꯤꯟꯕ ꯍꯧꯕ ꯌꯥꯔꯦ ꯑꯩꯈꯣꯏ ꯚꯥꯏ ꯍꯣꯏ
ꯎꯝ
ꯑꯩꯈꯣꯏ ꯚ ꯑꯩꯒꯤꯁꯨ ꯃꯀꯣꯟ ꯁꯥꯖꯤꯟꯕ ꯍꯧꯕ ꯌꯥꯗꯦ
ꯎꯝ ꯑꯩꯁꯨ ꯀꯣꯟꯗꯤ ꯃꯅꯤꯡꯒꯤꯗꯨꯗ ꯅꯍꯥꯟꯅ ꯁꯥꯔꯒꯦꯅ
ꯍꯣꯏ ꯍꯣꯏ ꯑꯗꯣ ꯃꯣꯏꯁꯦ ꯀꯩꯅꯣꯒꯨꯝꯕ ꯍꯥꯏꯗꯤ ꯗ꯭ꯔꯦꯅꯦꯖ ꯁꯤꯁꯇꯦꯝ ꯈꯇꯪ ꯐꯖꯅ ꯄꯤꯕꯤꯗ꯭ꯔꯗꯤꯀꯣ ꯃꯅꯝꯗꯤ ꯈꯔꯗꯤ ꯅꯝꯊꯤꯕꯅꯦ ꯚꯥꯏ ꯍꯥꯏꯗꯤ ꯃꯣꯏꯒꯤ ꯁꯤꯃꯌꯨꯡꯗꯣ ꯃꯅꯝ ꯆꯦꯜꯂꯦꯕ ꯌꯥꯝꯅ ꯑꯗꯨꯅ ꯃꯣꯏꯒꯤꯗꯤ ꯈꯔ ꯐꯖꯅ ꯄꯤꯕꯤꯗ꯭ꯔꯗꯤ ꯑꯗꯨꯒ ꯂꯩꯐꯝ ꯃꯣꯏꯒꯤ ꯂꯩꯒꯗꯕ ꯃꯐꯝꯗꯣ ꯀꯪꯀ꯭ꯔꯤꯠ ꯀꯪꯀ꯭ꯔꯤꯠꯀꯨꯝꯕ ꯑꯣꯏꯍꯟꯕ ꯍꯥꯏꯗꯤ ꯃꯣꯏ ꯍꯧꯖꯤꯛ ꯇꯧꯅꯕ ꯑꯃ ꯋꯥꯟ ꯐꯥꯏꯚ ꯇꯦꯟ ꯊꯥꯕ ꯍꯥꯏꯕ꯭ꯔꯥ ꯀꯩꯅꯣꯝꯃ ꯅꯨꯡ ꯃꯊꯛꯇꯗ ꯁꯤꯃꯦꯟ ꯆꯥꯏꯕꯗꯣ ꯑꯗꯨꯒꯨꯝꯕ ꯑꯃ ꯑꯣꯏꯍꯟꯕ ꯍꯥꯏꯗꯤ ꯃꯣꯏꯁꯦ ꯀꯩ ꯍꯥꯏꯇꯥꯔꯦ ꯃꯅꯝ ꯌꯥꯝ ꯆꯦꯜꯂꯦꯕ ꯃꯣꯀꯟꯕ ꯁꯥꯅꯤꯗꯅꯅꯕ ꯑꯗꯨꯕꯨꯗ ꯍꯣꯏ ꯑꯗꯨꯃꯥꯏꯅ ꯇꯧꯔꯒ ꯈꯔ ꯍꯦꯛ ꯁꯥꯔꯣ
ꯍꯣꯏ ꯑꯩ ꯌꯨꯔꯣꯞꯇ ꯁꯥꯖꯟꯅꯕ ꯍꯥꯏꯗꯤ ꯀꯩꯅꯣ ꯃꯀꯣꯟ ꯑꯗꯨ ꯐꯖꯤꯜꯂꯗꯤ ꯀꯩꯅꯣ ꯀꯩꯅꯣ ꯀꯩꯅꯣ ꯀꯩꯅꯣ ꯑꯗꯣ ꯈꯟꯅꯕ ꯌꯥꯏꯗꯅ
ꯎꯝ
ꯍꯣꯏ ꯚꯥꯏ ꯑꯗꯨꯗꯤ ꯚꯥꯏꯒ ꯄꯥꯎ ꯐꯥꯎꯅꯕꯗꯒꯤ ꯀꯥꯟꯅꯕ ꯌꯥꯝ ꯐꯪꯉꯦ ꯑꯗꯣ ꯑꯩꯁꯨ ꯆꯁꯤꯡ ꯑꯃ ꯆꯥꯊꯣꯛꯎꯈꯤ ꯑꯗꯨꯒ ꯀꯩ ꯀꯩꯅꯣꯗꯣ ꯍꯪꯉꯛꯑꯒꯦ ꯈꯪꯗꯕ ꯈꯣꯠꯇꯕ ꯀꯃꯥꯏ ꯀꯃꯥꯏꯅ ꯇꯧꯁꯤꯒꯦ ꯑꯗꯨ ꯊꯅꯔꯖꯔꯥꯏ
ꯍꯣꯏ ꯍꯣꯏ ꯍꯣꯏ ꯊꯝꯃꯣ ꯊꯝꯃꯣ
ꯊꯝꯃꯒꯦꯀꯣ ꯚꯥꯏ
ꯍꯣꯏ